ꯍꯜꯂꯣ ꯑ ꯑ ꯇꯥꯏ ꯇꯥꯏ
ꯆꯥꯛ ꯆꯥꯔꯕꯣ
ꯑ ꯖꯤ ꯆꯆꯥ ꯇꯧꯔ ꯂ ꯅꯪꯗꯤ ꯅꯪꯗꯤ
ꯑꯩꯗꯤ ꯑꯩꯗꯤ ꯍꯧꯖꯤꯛꯃꯛꯇ ꯆꯥ ꯇꯣꯛꯈ꯭ꯔꯦ
ꯑꯩꯁꯨꯅꯦ ꯍꯧꯖꯤꯛ ꯈꯛ ꯆ ꯆꯥ ꯇꫭꯛ ꯒꯅ ꯇꯧꯔꯑꯦ
ꯑꯣꯀꯦ ꯀꯔꯤ ꯃꯊꯦꯜ ꯆꯥꯔꯦ ꯉꯁꯤ ꯌꯨꯝꯗ ꯂꯩꯒꯅꯤꯗ ꯃꯄꯥꯟ ꯊꯣꯛꯑꯔꯣꯏ ꯀꯔꯤ ꯍꯤꯟꯖꯥꯡ ꯆꯥꯕꯅꯣꯡꯉꯁꯤ
ꯉꯁꯤꯒꯣꯗꯎ ꯋꯥꯇꯦ ꯃ ꯇꯔ ꯆꯅꯥꯗꯣ ꯑꯗꯨꯒ ꯁꯧꯒꯔꯤ ꯀꯥꯡꯪꯕꯒ ꯑꯜꯂꯨ ꯅꯣꯏꯗꯤ
ꯎꯝ ꯍꯥꯎꯕꯅꯤꯍꯦ ꯑꯩꯁꯨ ꯀꯩꯅꯣꯅꯤ ꯗꯥꯜꯅꯤ ꯗꯥꯜꯒ ꯀꯩꯅꯣ ꯍꯪꯒꯥꯝ ꯍꯪꯒꯥꯝꯁꯨ ꯑꯗꯨꯝ ꯆꯥꯔꯦꯗ
ꯍꯪꯒꯥꯝ ꯍꯣꯏ ꯇꯥꯏ ꯇꯥꯏ
ꯏꯅꯦ
ꯆꯥꯎꯕ꯭ꯔꯥ
ꯎꯝ
ꯑꯥ ꯍꯣꯏ ꯅꯨꯡꯁꯥ ꯉꯁꯤꯗꯤ ꯅꯨꯡꯁꯥꯁꯦ ꯅꯨꯡꯉꯥꯏꯍꯦ ꯁꯤꯁꯤꯂ ꯑꯩꯈꯣꯏꯗ ꯋꯦꯗꯔꯁꯦ ꯑꯃꯨꯛꯀ ꯅꯣꯡ ꯆꯧꯕ꯭ꯔꯥ ꯅꯣꯏꯗ
ꯅꯣꯡ ꯆꯨꯕꯅꯤꯅꯦ ꯍꯣꯏ ꯍꯧꯖꯤꯛꯇ ꯀꯔꯤꯅꯣ ꯈꯔ ꯉꯥꯟꯊꯣꯛꯄꯒꯨꯝ ꯇꯧꯋꯤꯅꯦ
ꯑꯩꯈꯣꯏꯗꯤ ꯉꯁꯤ ꯅꯨꯡꯁꯥꯁꯦ ꯐꯖꯅ ꯊꯣꯛꯑꯦ ꯁꯥꯒꯗꯕ ꯃꯥꯅꯦꯦ
ꯂꯩꯅꯤꯡꯈ꯭ꯔꯦꯗ ꯑꯩꯁꯨ ꯅꯦꯛꯁ ꯋꯤꯛ ꯂꯥꯛꯀꯅꯤ
ꯑ
ꯁꯤꯗꯗꯤ ꯌꯥꯗ꯭ꯔꯦꯍꯦ ꯇꯃꯦꯡꯂꯣꯡ ꯋꯦꯗꯔꯁꯤꯗꯤ
ꯁꯅꯣ ꯍꯥꯏꯦꯅꯤꯅꯦ ꯏ ꯃ ꯑꯗꯨꯅ ꯍꯦꯟꯅ ꯑꯩꯗꯤ ꯄꯥꯝꯃꯤꯗ
ꯎꯝ ꯌꯥꯔꯣꯏ ꯅꯪ ꯅꯪ ꯂꯥꯛꯑꯗꯤ ꯍꯞꯇꯥ ꯑꯃ ꯂꯩꯕ ꯉꯝꯃꯣꯏꯗ
ꯑꯦ
ꯅꯤ ꯃꯄꯥꯟ ꯊꯣꯛꯒꯗ꯭ꯔꯣ ꯉꯁꯤ
ꯉꯁꯤꯕꯨ ꯂꯩꯇꯦꯅꯦ ꯍꯥꯏꯅꯦ ꯗꯨꯀꯥꯟꯁꯤꯡ ꯂꯣ ꯊꯤꯡꯒꯗ ꯃꯥꯅꯦꯦ
ꯑꯣ
ꯊꯣꯛꯣꯛꯅꯤꯡꯉꯥꯏꯁꯨꯥꯏꯇꯦ ꯍꯪꯗꯦ
ꯕꯣꯜꯒꯨꯝꯕ ꯌꯦꯡꯕ꯭ꯔꯣ ꯉꯔꯥꯡ ꯅꯨꯅꯨꯡꯗꯥꯡꯗꯣ
ꯑꯁ ꯌꯦꯡꯕꯅꯦ ꯉꯔꯥꯡ ꯈꯛꯇꯅꯦ ꯑꯩꯅ ꯃꯦꯠꯁ ꯂꯣꯏꯔꯤ ꯐꯥꯎ ꯌꯦꯡꯕꯗꯣ ꯑꯩꯗꯤ ꯗ꯭ꯔꯣ ꯗ꯭ꯔꯣ ꯑꯣꯏꯔꯦ ꯍꯥꯏꯕ ꯑꯩꯗꯤ ꯈꯪꯉꯦꯕ ꯑꯗꯨꯒꯤ ꯅꯁ ꯑ ꯊꯥꯂ ꯂꯩꯗ
ꯀꯔꯝꯕ ꯐꯦꯅꯣ ꯅꯪꯕꯣ
ꯑꯁ ꯐꯦꯦꯟ ꯑꯣꯏꯗꯦꯗ ꯔꯣꯅꯦꯜꯗꯣꯒꯤꯁꯨ ꯁꯞꯄꯣꯔꯠ ꯄꯥꯛ ꯑꯩꯗꯤ ꯍꯥꯏꯕꯗꯤ ꯐꯦꯟꯁꯨ ꯑꯣꯏꯗꯦ ꯍꯦꯇꯔꯁꯨ ꯑꯣꯏꯗꯦ
ꯎꯝ ꯑꯩ ꯁꯨꯅꯤꯗ ꯑꯗꯨꯕꯨ ꯈꯔ ꯌꯦꯡꯈꯤꯒꯦ ꯍꯥꯏꯔꯒ ꯃꯥꯒꯤ ꯄ꯭ꯂꯦꯗꯣ ꯐꯖꯃꯟꯗꯕꯒꯤ ꯑꯗꯨꯝ ꯑꯣꯏ ꯏꯁꯇꯔꯞ ꯄ꯭ꯂꯦꯌꯔꯅꯤꯅ ꯑꯗꯨꯝ ꯌꯦꯡ ꯌꯦꯡꯅꯤꯡ ꯌꯦꯡꯅꯤꯡꯕꯅꯦꯕ ꯑꯗꯨꯣ
ꯃꯤꯁꯤꯡ ꯊꯥꯖꯕꯗ ꯄꯨꯔꯥ ꯅꯍ ꯉꯔꯥꯡꯗꯤ
ꯎꯝ
ꯑꯃꯨꯛ ꯉꯁꯤ ꯀꯩ ꯀꯅꯥ ꯀꯅꯥ ꯃꯦꯠꯁ ꯂꯩꯒꯦ ꯇꯣ
ꯈꯪꯗꯦꯕ ꯉꯁꯤ ꯉꯁꯤ ꯈꯪꯗꯦꯕ ꯑꯩ ꯍꯣꯔꯦꯟꯅꯤ ꯕ꯭ꯔꯥꯖꯤꯜ ꯗꯤ ꯅꯍꯥꯟꯗꯒꯤ ꯂꯣꯏꯈ꯭ꯔꯦꯅ
ꯉꯝꯕ꯭ꯔꯥꯗꯣ ꯑꯃꯤ
ꯕ꯭ꯔꯥꯖꯤꯜꯗꯨ ꯗ꯭ꯔꯣ ꯑꯣꯏꯕ ꯃꯥꯜꯂꯦꯗ
ꯎꯝ
ꯀꯥꯎꯔꯅꯦ ꯗ꯭ꯔꯣ ꯑꯣꯏꯕ ꯃꯥꯜꯂꯦ ꯕ꯭ꯔꯥꯖꯤꯜꯗꯣ ꯅꯣꯏ ꯅꯨꯄꯤꯁꯤꯡꯅ ꯄꯥꯝꯕ ꯃꯦꯟꯃꯥꯔꯗꯁꯨ ꯆꯪꯗꯦ ꯁꯞꯕꯁꯤꯇꯤꯗ ꯂꯩꯌꯦ ꯃꯥ ꯃꯥ ꯀꯩꯅꯣ ꯁꯣꯛꯄ ꯃꯥꯜꯂꯦ ꯍꯧꯖꯤꯛ ꯑꯗꯨꯝ ꯁꯁꯤ ꯑꯗꯨꯝ ꯂꯩꯔꯦꯕ ꯁꯣꯛꯑꯦ
ꯑꯗꯨꯗꯤ ꯑꯩꯅ ꯌꯦꯡꯅꯤꯡꯕ ꯀꯟꯇ꯭ꯔꯤ ꯂꯣꯏꯅ ꯂꯣꯏꯔꯦ ꯅꯦ ꯐꯥꯔꯁꯇ ꯖꯔꯃꯅꯤ ꯌꯦꯡꯕꯗ ꯖꯔꯃꯅꯤ ꯉ ꯈ꯭ꯔꯦ ꯑꯗꯨꯒ ꯐ꯭ꯔꯦꯟꯁꯀꯤꯁꯨ ꯉꯝꯈ꯭ꯔꯦ ꯑꯔꯖꯦꯟꯇꯅꯥꯁꯨ ꯉꯝꯈ꯭ꯔꯦ ꯑꯗꯨꯒ ꯁꯤ ꯄꯣꯔꯇꯨꯒꯜ ꯑꯗꯨꯒ ꯉꯔꯥꯡ ꯁꯕꯁꯨ ꯑꯗꯨꯁꯨ ꯂꯣꯏꯈ꯭ꯔꯦ ꯑꯩꯅ ꯌꯦꯡꯅꯤꯡꯉ ꯁꯤ ꯌꯦꯡꯅꯤꯡꯉꯥꯏ ꯂꯩꯇ꯭ꯔꯦꯅꯦ
ꯑꯗꯨꯗ ꯃꯦꯁꯇꯤ ꯑꯗꯨ ꯑꯗꯨꯝ
ꯂꯤꯛ ꯎꯝ ꯎꯝ ꯑꯗꯨ ꯑꯣꯏꯔꯁꯨ ꯃꯣꯏꯁꯦ ꯏꯁꯀꯣꯔꯗ ꯆꯠꯂꯤꯦ ꯍꯥꯏꯕ ꯅꯠꯇ꯭ꯔꯣ ꯍꯥꯏꯕꯗꯤ ꯎꯝ
ꯎꯝ ꯎꯝ
ꯎ ꯈꯪꯅꯤꯦꯗ ꯐꯨꯠꯕꯣꯜꯒꯤ ꯃꯇꯥꯡꯁꯦ ꯎ ꯄꯣꯏꯟꯁꯦ ꯆꯠꯂꯗꯤ ꯍꯥꯏ ꯑꯃꯨꯛ ꯌꯦꯡꯕ ꯇꯥꯔꯦ ꯑꯗꯨꯒ ꯄꯣꯔꯦꯒꯥꯎꯕꯨꯗꯤ ꯊꯥꯖꯗꯦ ꯑꯗꯨ꯭ꯔꯥꯏꯦ
ꯎꯝ ꯍꯣꯏ ꯌꯥꯝ ꯉꯔꯥꯡꯒꯤꯗꯣ ꯑꯇꯣꯞꯄ ꯀꯣꯡꯒꯣꯗꯣ ꯑꯗꯨ ꯌꯥꯝ ꯐꯖꯩꯅꯦ ꯊꯥꯖꯗꯕꯤꯗ
ꯌꯥꯝꯅ ꯋꯥꯡꯁꯨ ꯋꯥꯡꯉꯦ ꯃꯣꯏꯁꯦ ꯄꯨꯔꯥ ꯀꯩ ꯍꯥꯏꯗꯣꯏꯔꯥ ꯀꯟꯁꯨ ꯀꯜꯂꯦ ꯑꯗꯨꯒ ꯈꯔ ꯁꯥꯊꯤꯁꯨ ꯁꯥꯊꯤꯌꯦ ꯃꯣꯏꯁꯦ ꯎꯝ
ꯃꯤ ꯃꯨꯕꯁꯤꯡꯁꯦ ꯇꯝ ꯇꯥꯗꯤ ꯀꯟꯕꯖꯥꯠꯅꯤꯍꯦ
ꯐꯖꯅꯔꯤꯁꯤꯅ ꯇꯥꯏꯕ ꯑꯗꯨ ꯑꯩꯗꯤ ꯃꯣꯏ ꯁꯥꯟꯅꯗꯕꯗꯒꯤ ꯑꯩ ꯏꯃꯥꯟꯅꯕ ꯑꯃꯕꯨ ꯑꯩꯅ ꯄ꯭ꯔꯔꯤꯗꯤꯛꯁꯟ ꯇꯧꯗꯦꯕ ꯃꯣꯏꯁꯦ ꯑꯁ ꯄ꯭ꯔꯣꯇꯤꯀꯣꯜꯁꯦ ꯉꯝꯒꯗꯕ ꯃꯥꯜꯂꯦ ꯗ꯭ꯔꯣ ꯇꯥꯒꯗꯕ ꯃꯥꯜꯂꯦ ꯍꯥꯏꯔꯗꯤ ꯑꯩ ꯑꯗꯨꯃꯥꯏꯅ ꯍꯥꯏꯔꯒ ꯂꯩ ꯖ ꯗ ꯅ ꯕꯦꯠꯇꯤꯡ ꯇꯧꯔꯗꯤ ꯍꯥꯏ ꯄꯩꯁꯥ ꯌꯥꯝ ꯄꯩꯁꯥ ꯌꯥꯝ ꯂꯧꯔꯝꯒꯅꯤ ꯐꯪꯔꯝꯒꯅꯦꯕ
ꯃꯤꯇꯤꯡ ꯇꯧꯒꯦ ꯍꯥꯏꯔꯒ ꯇꯧꯕ ꯅꯨꯄꯥꯗꯨ ꯑꯃꯨꯛ ꯇꯨꯝ
ꯑꯗꯨ ꯍꯉꯛꯄ ꯀꯥꯟꯗ ꯑꯃꯨꯛꯀ ꯇꯧꯁꯦ ꯍꯥꯏꯌꯅ ꯃꯥꯕꯨꯕ ꯈꯪꯍꯟꯗꯕꯤꯗ
ꯅ ꯗꯗꯥꯏꯂꯣꯒꯗꯤ ꯐꯖꯥꯅ ꯀꯥ ꯆꯠꯈ꯭ꯔꯕꯅꯤꯍꯦ ꯔꯣꯅꯦꯜꯗꯣ ꯒꯣꯜ ꯑꯅꯤ ꯔꯣꯅꯦꯜꯗꯣ ꯁꯞꯄꯣꯔꯠ ꯇꯧꯕ ꯔꯣꯅꯦꯜꯗꯣ ꯒꯣꯜ ꯒꯣꯜ ꯑꯅꯤ ꯆꯟꯗ꯭ꯔꯗꯤ ꯑꯩ ꯂꯨꯄꯥ ꯆꯥꯝꯃꯉꯥ ꯄꯤꯒꯦ ꯍꯥꯏꯔꯒ ꯕꯣꯜ ꯍꯧꯗ꯭ꯔꯤꯉꯩꯗ ꯇ
ꯑꯗꯨ ꯅ ꯃꯨꯒ ꯎ
ꯍꯧꯒ ꯇꯦꯕ ꯃꯥꯂꯦ ꯍꯧꯖꯤꯛꯁꯨ
ꯕꯤꯗꯤꯑꯣꯁꯤꯡ ꯃꯤꯝꯁꯤꯡꯗ ꯐꯖꯔꯦꯅꯦ ꯗ꯭ꯔꯣꯅꯦꯜ ꯒꯤꯗꯣ ꯀꯔꯤꯔ ꯃꯩꯇꯩ ꯑꯃ ꯃꯩꯇꯩ ꯕꯤꯗꯗꯤꯣ ꯃ ꯆ ꯃꯁꯤ ꯐꯦꯟꯁꯤꯡꯅ ꯁꯦꯝꯕꯅꯤ ꯍꯥꯏꯔꯒ ꯑꯃ ꯂꯏꯅ ꯄꯥꯝꯃꯁꯤ ꯇꯣꯔꯒ
ꯎꯝꯝ
ꯎꯗꯣ ꯣ ꯑꯃ ꯈꯔꯗꯤ ꯈ ꯔꯁꯨ ꯍꯥꯏꯔꯀ ꯇꯃ ꯂꯥꯏꯕꯤꯗ
ꯌꯥꯝ ꯂꯩꯝꯅꯤ ꯑꯗꯨꯝ ꯅꯨꯡꯉꯥꯏꯗ ꯋꯥꯔꯜ ꯀꯞꯀꯤꯁꯨ ꯑꯗꯨ ꯃꯇꯝꯒꯤ ꯃꯇꯝꯒꯤ ꯋꯥꯏꯐ ꯋꯥꯏꯐꯅꯤꯅꯀꯣ
ꯉꯔꯥꯡ ꯉꯔꯥꯡꯒꯤꯗꯅ ꯍꯦꯟꯅ ꯀꯩ ꯍꯥꯏꯗ꯭ꯔ ꯃꯤꯁꯤꯡ ꯂꯩꯇ꯭ꯔꯦ ꯁꯤ ꯍꯦꯟꯅ ꯂꯩꯌꯦꯕ
ꯉꯔꯥꯡꯒꯤꯗꯨꯅ ꯂꯩꯗꯅ ꯍꯦꯟꯅ ꯍꯥꯏꯕꯗꯤ ꯃꯦꯁꯤ ꯐꯦꯟ ꯔꯣꯅꯥꯜꯗꯣ ꯐꯦꯟ ꯑꯗꯨꯝ ꯂꯩꯕꯅꯦꯕ ꯅꯍꯥꯟꯗꯒꯤ ꯑꯗꯨꯝ ꯅꯔ ꯂꯩ
ꯎꯝ ꯍꯧꯖꯤꯛꯇꯤ ꯔꯣꯅꯦꯜꯗꯣꯁꯦ ꯀꯩꯁꯨ ꯇꯧꯕ ꯉꯝꯗꯣꯏꯅꯦ
ꯈꯪꯗ꯭ꯔꯦ ꯃꯣꯏ ꯋꯥꯁꯦ ꯑꯗꯨꯝ ꯂꯩꯔꯦ ꯔꯣꯅꯦꯜꯗꯣ ꯐꯦꯟꯁꯤꯡꯁꯦ ꯍꯧꯖꯤꯛꯇꯤ ꯍꯥꯎꯧꯕꯗ ꯉꯥꯏꯔꯤ ꯍꯥꯏꯕ ꯨꯝꯕꯀꯣ ꯑꯉꯥꯡꯗ ꯀꯔꯤ ꯑꯉꯥꯡꯗ ꯀꯔꯤ ꯀꯔꯤ ꯍꯥꯏꯕ꯭ꯔꯥ ꯈꯪꯅꯩꯅꯤ ꯃꯣꯏ ꯗꯥꯏꯂꯣꯛꯇꯣ ꯑꯉꯥꯡꯅ ꯃꯤꯊꯥꯏ ꯄꯤꯖꯕꯅꯦ ꯍꯥꯏꯕꯒꯨꯝꯕ ꯎ ꯎꯝ ꯅꯝꯗꯕꯒꯤ ꯀꯗꯥꯏ ꯀꯗꯥꯏꯗꯒꯤꯅꯣ ꯈꯪꯗꯦ ꯗꯥꯏꯂꯣꯛꯁꯤꯡ ꯑꯗꯨꯝ ꯊꯣꯛꯑꯦ
ꯃꯦꯝꯦꯝꯁꯤꯡꯁꯨ ꯅꯣꯛꯅꯤꯡꯕ ꯈꯇ
ꯑꯩꯅ ꯍꯥꯏꯕꯤꯕꯅꯦ ꯒ꯭ꯔꯨꯞꯨꯞꯇ ꯑꯗꯨꯝ ꯐꯥꯒꯤ ꯑꯣꯏꯅ ꯔꯣꯅꯦꯜꯗꯣꯒꯤ ꯐꯦꯟꯁꯤꯡꯁꯤ ꯀꯨꯀꯤ ꯀꯤ ꯃꯥꯜꯂꯦꯗ ꯏꯗꯤꯠ ꯇꯧꯕ ꯑꯗꯨꯨꯝ ꯇꯧꯕ ꯃꯤꯕꯨ
ꯉꯝꯅꯤꯉꯥꯏꯅꯤꯕ ꯃꯣꯏꯅ ꯀꯩꯅꯣ ꯒ꯭ꯔꯦꯅꯦꯜꯗꯣ ꯉꯝꯗꯕꯅꯤꯅ ꯃꯣꯏꯅ ꯍꯥꯏꯕꯗꯣ ꯀꯩ ꯍꯥꯏꯗꯣꯏꯔꯥ ꯃꯣꯏꯒꯤ ꯏ ꯏ ꯑꯗꯨꯣ ꯑꯣꯗ ꯍꯅꯅꯤꯡꯗꯦꯕ ꯑꯗꯨꯣ
ꯃꯣꯏ ꯀꯩꯅꯣ ꯀꯩꯅꯣ ꯇꯧꯅꯤꯡꯗꯕ ꯗꯤꯐꯤꯠ
ꯎꯝ ꯑꯗꯨꯅꯦ ꯑꯦꯝ ꯑꯦꯗ ꯇꯧꯅꯤꯡꯗꯕꯒꯤꯅꯦꯕ ꯑꯗꯨꯒꯤ ꯑꯦꯛꯁꯀ꯭ꯌꯨꯁ
ꯀꯨꯀꯤ ꯀꯨꯀꯤꯁꯨ ꯑꯗꯨꯝ ꯇꯧꯋꯦ ꯑꯗꯨꯅ ꯂꯥꯜꯂꯁꯨ ꯂꯥꯜꯂꯁꯨ ꯃꯤ ꯇꯧꯗꯦꯅ ꯎꯝ ꯀꯗꯥꯏ ꯀꯗꯥꯏꯗꯒꯤꯅꯣ ꯀꯩꯅꯣ ꯇꯣꯄꯤꯛꯨꯝꯕ ꯕ ꯗꯥꯏꯚꯔꯁ ꯇꯧꯕ ꯇꯣ ꯄꯛ ꯄꯣꯏꯟꯁ ꯇꯥꯛ ꯇꯕꯤꯗ ꯑꯃꯔꯣꯝꯗꯒꯤ ꯑꯃꯨꯛ ꯗꯥꯏꯂꯣꯛꯇꯣ ꯂꯧꯊꯣꯛꯄ
ꯑꯗꯨ ꯍꯥꯏꯔꯒ ꯅꯣꯏ ꯈꯄꯣꯝꯒꯦꯗꯗꯥ ꯗꯣ ꯍꯟ ꯁꯦ ꯂꯣꯇꯥꯁ ꯌꯥꯝ ꯁꯥꯠꯦ ꯃꯇ ꯃꯥꯂꯦꯕꯣ
ꯍꯣꯏ ꯃꯇꯝꯅꯤꯅ ꯂꯩꯇꯦ ꯁꯥꯠꯂꯝꯒꯅꯤ ꯑꯩ ꯍꯣꯏ ꯆꯍꯤ ꯈꯨꯗꯤꯡ ꯑꯗꯨꯝ ꯁꯥꯠꯄꯅꯦ
ꯑꯁ ꯅꯍꯥꯟ ꯑꯩ ꯂꯩꯕ ꯀꯥꯟꯗ ꯆꯠꯂꯝꯃꯗꯤꯀꯣ ꯐꯖꯒꯖꯕ
ꯑꯅꯪ ꯗꯤꯁ ꯏꯌꯥꯔ ꯂꯥꯛꯄ꯭ꯔꯣ ꯉꯁꯤꯒꯨꯝꯁꯤ
ꯑ ꯑꯩ ꯂꯥꯛꯇ꯭ꯔꯦꯗ ꯆꯍꯤ ꯑꯩ ꯇꯨ ꯊꯥꯎꯖꯟ ꯇ꯭ꯋꯦꯟꯇꯤ ꯊ꯭ꯔꯤꯗ ꯂꯩꯕ ꯀꯥꯟꯗ ꯑꯗꯨ ꯂꯣꯏꯔꯒ ꯑꯃꯨꯛ ꯂꯥꯛꯇ꯭ꯔꯦ ꯂꯥꯛꯅꯤꯡꯉꯥꯏꯁꯨ ꯃꯔꯝ ꯂꯥꯏꯇꯦꯅ
ꯎꯝ ꯅꯪ ꯑꯗꯨꯗ ꯂꯩꯔꯨꯕ꯭ꯔꯥ ꯃꯇꯝ ꯈꯔ
ꯆꯍꯤ ꯑꯃ ꯂꯩꯕꯅꯦꯕ ꯍꯁꯇ ꯋꯥꯗ
ꯑꯦ ꯊꯖꯗꯤꯦꯍꯦ ꯅꯪꯈ
ꯑꯩ ꯍꯥꯏꯗ꯭ꯔꯣ ꯅꯍꯥꯟ ꯏꯁ ꯑꯣꯏꯔꯝꯒꯅꯤ ꯅꯪ ꯈꯥꯡꯉ꯭ꯔꯥꯝꯒꯅꯦ ꯏꯁꯇꯦꯇꯁꯀꯨꯝꯕꯗ ꯌꯥꯝ ꯊꯥꯒꯠꯄꯅꯦ ꯁꯠꯇꯨꯗꯥꯏꯗ ꯂꯩꯔꯝꯕꯅꯦꯕ ꯅꯪ ꯀꯥꯎ ꯀꯥꯎꯕꯒꯤ ꯑꯣꯏꯔꯝꯒꯅꯤ ꯍꯥꯏꯗꯤ ꯍꯥꯏ ꯃꯤ ꯕꯣꯏꯒꯨꯝ ꯇꯧꯕꯅꯦ ꯑꯩ ꯏꯁ ꯑꯇꯩ ꯈꯪꯉꯦ ꯊꯧꯕꯜꯝꯗ ꯂꯩꯕ ꯃꯤꯁꯤꯡ ꯈꯪꯉꯦ ꯑꯩꯒꯤ ꯏꯃꯥꯟꯅꯕꯤ ꯈ ꯑ ꯀꯟꯇꯦꯛꯒ ꯂꯩꯕꯁꯤꯡ ꯈꯥꯡꯕꯅꯦ
ꯑꯣ ꯍꯣ ꯁ ꯑꯗꯨꯗ ꯑꯣꯏꯔꯗꯤ ꯑꯣꯖꯥ ꯑꯣꯏꯔꯝꯅꯤ ꯑꯣꯖꯥ ꯇꯧꯕ ꯑꯣꯏꯔꯝꯅꯤ
ꯑꯣꯖꯥꯅ ꯇꯇꯩꯁ ꯍꯣꯁꯇꯦꯦꯜꯒꯤ ꯋꯥꯔꯗꯅꯤꯡꯒꯣ ꯦꯜ ꯍꯣꯇꯦꯜ ꯈꯪꯔꯝꯒꯅꯦ ꯑꯗꯨꯝ ꯃꯃꯤꯡꯁꯨꯖꯤꯡ ꯀꯌꯥ ꯍꯥꯏꯕꯗ
ꯍꯣꯁꯇꯦꯜ ꯈꯔ ꯂꯩꯌꯦ ꯍꯥꯏ ꯑꯗꯨꯗꯥꯏꯗ
ꯎꯝ ꯃꯃꯤꯡꯗꯤ ꯌꯥꯝ ꯆꯞꯄ ꯄꯅꯤꯕ ꯑꯗꯨ ꯍꯣꯁꯇꯦꯜꯗꯣ ꯈꯪꯔꯝꯒꯅꯤ
ꯊꯕꯛ ꯌꯥꯝ ꯇꯧꯔꯝꯃꯤꯅ ꯅꯪꯗꯤ
ꯀꯗꯥꯥꯏꯗꯒꯤꯒꯦ ꯑꯦꯛꯁꯄꯤꯔꯤꯌꯦꯟꯁꯀꯤꯅꯦ ꯊꯕꯛ ꯌꯥꯝ ꯇꯧꯗꯦꯗ
ꯎꯝ ꯑꯣ ꯗꯦꯅꯤꯁꯁꯨ ꯑꯗꯨꯗ ꯂꯩꯔꯝꯃꯅꯤ
ꯎꯝ ꯃꯥꯁꯨ ꯍꯥꯏ ꯉ ꯅꯍꯥꯟꯗꯣ ꯑꯁ ꯑꯩꯗꯣ ꯉꯥꯛꯄꯗꯨ ꯉꯥꯛꯄꯗꯨ ꯑꯃꯨꯛꯀ ꯇꯧꯔꯛꯑꯣ ꯉꯥꯛꯈꯣ ꯑ ꯍꯣꯡꯉꯒꯣ